ꯖꯔꯅꯤ
ꯇꯔꯕꯣ
ꯑ
ꯅꯪꯒꯤ ꯃꯈꯣꯟꯁꯦ ꯌꯥꯝ ꯅꯦꯝꯃ ꯃꯥꯜꯂꯦꯗ
ꯀꯔꯤ ꯂꯩꯔꯝꯃꯦ
ꯈꯪꯗꯦꯍꯦ ꯅꯪ ꯌꯥꯝ ꯍꯧꯖꯤꯛꯇꯤ ꯈꯔ ꯁꯦꯡꯉꯦ ꯅꯪ ꯌꯥꯝ ꯋꯥꯔꯒ ꯂꯩꯕ ꯃꯥꯜꯂꯦ ꯅꯪ ꯏꯣꯟ
ꯀꯗꯥꯔꯤ ꯑꯩꯗꯣ ꯑꯉꯥꯡ ꯇꯨꯝꯃꯨꯌꯦꯀꯣ ꯇꯞꯅ ꯉꯥꯡꯕ
ꯇꯧ ꯂꯩꯕ꯭ꯔꯣ
ꯑꯉꯥꯡ ꯇꯨꯝꯕꯒꯤꯅꯦ ꯀꯔꯤꯔꯣ
ꯑꯣ ꯑꯠꯆꯥ ꯑꯠꯆꯥ ꯑꯗꯨꯗꯤ ꯐꯔꯦ ꯐꯔꯦ ꯑꯗꯨꯃꯥꯏꯅ ꯍꯥꯏꯕ ꯌꯥꯗ꯭ꯔꯣ ꯑꯩꯅ ꯅꯪ ꯀꯔꯤ ꯍꯥꯏꯕ ꯅꯪ ꯌꯥꯝ ꯋꯥꯜ ꯂꯩꯕ ꯃꯥꯔꯠ ꯃ ꯍꯥꯏꯅ ꯈꯟꯕꯗꯨꯗꯤ
ꯋꯥꯠꯇꯦ ꯋꯥꯠꯇꯦ ꯑꯉꯥꯡ ꯇꯨꯝꯕꯒꯤ ꯑꯉ ꯋꯥꯗꯣ ꯀꯟꯅ ꯉꯥꯡꯕꯤꯗ ꯑꯗꯨꯝ ꯎꯝ ꯑꯁ ꯍꯥꯏꯒꯦꯗꯕ ꯍꯥ ꯍꯣ ꯍꯥꯏ ꯀꯩ ꯇꯧꯔꯦ
ꯅ ꯅꯪꯅ ꯋꯥꯔꯤꯔꯤ ꯁ ꯋꯥꯔꯤ ꯇꯥꯕ꯭ꯔꯣ
ꯀꯅꯥ ꯁꯥꯕ
ꯑ ꯀꯔꯤꯕ
ꯀꯔꯦ ꯎꯝ ꯇꯥꯗ꯭ꯔꯣ ꯇꯄ ꯇꯥꯗꯕ꯭ꯔꯣ ꯍꯜꯂꯣ ꯍꯜꯂꯣ
ꯇꯥꯕ꯭ꯔꯣ
ꯇꯥꯔꯦ ꯇꯥꯔꯦ ꯌꯥꯝ ꯅꯨꯡꯉꯥꯏꯇꯦꯗ
ꯑꯣ ꯉꯁꯥꯏꯗ ꯃꯩ ꯇꯠꯄ ꯋꯥꯏꯐꯥꯏꯗꯣ ꯑꯃꯈꯛ ꯃꯁꯥꯅ ꯆꯦꯟꯖ ꯇꯧꯒꯤꯅꯦ
ꯑꯣ ꯑꯩꯗꯤ ꯑꯩꯒꯤꯔꯥꯅ ꯈꯜꯂꯨꯔꯦ
ꯅꯪꯒꯤꯅꯦ ꯄꯥꯈꯥꯠ ꯀꯩꯅꯣ ꯄꯥꯈꯥꯠ ꯀꯅꯣ ꯍ ꯀꯅꯦ
ꯑꯩꯒꯤꯗꯤ ꯃꯥꯡꯕ ꯂꯩꯇ꯭ꯦꯗꯅ
ꯉꯔꯥꯡ ꯅꯪ ꯕ꯭ꯔꯥꯖꯤꯜꯒ ꯖꯄꯥꯟꯒꯤꯗꯗꯤ ꯅꯪ ꯑꯩꯅ ꯐꯥꯔꯁꯇ ꯍꯔꯥꯎꯔꯝꯃꯒ ꯅꯪꯅ ꯉꯝꯈ꯭ꯔꯦꯅꯦ
ꯑꯗꯨ ꯅꯨꯡꯉꯥꯏꯇꯦꯗ
ꯅꯪ ꯌꯦꯡꯁꯨ ꯌꯦꯡꯗꯧ ꯃꯥꯜꯂꯦꯗ ꯅꯪꯗꯤ
ꯑꯩ ꯌꯦꯡꯉꯝꯃꯦ ꯑꯗꯨꯒ ꯕ꯭ꯔꯥꯖꯤꯜ ꯍꯦꯛ ꯆꯪꯕꯗꯒꯤ ꯑꯩꯗꯣ ꯕꯤꯠ ꯂꯩꯇ꯭ꯔꯕ
ꯀꯔꯤꯒꯤ ꯖꯄꯥꯟ
ꯅꯨꯡꯉꯥꯏꯇꯕꯀꯣ ꯑꯗꯨꯒꯤ ꯑꯁ ꯑꯣꯏꯔꯔꯣꯏ ꯈꯟꯕꯒꯤꯀꯣ ꯑꯗꯨꯝ ꯇꯨꯝꯈ꯭ꯔꯦ
ꯉꯥꯡ ꯅ ꯉꯔꯥꯡ ꯄꯥꯅꯤ ꯌꯦꯡꯃꯤꯟꯅꯗꯕꯅꯤꯅꯦ ꯖꯒꯥ ꯑꯃꯗ ꯂꯩꯔꯒ ꯂꯩꯃꯤꯟꯅꯔꯒ
ꯃꯤꯟꯅ ꯀꯕꯅꯤ ꯀ ꯁꯤ
ꯍꯃꯤ ꯅ ꯅꯤꯡꯤꯡ꯭ꯔꯣ ꯅꯪ ꯏꯒ
ꯌꯦꯡꯉꯒ ꯂꯣꯏꯔꯦ ꯀꯩꯅꯣ
ꯀꯣꯜꯂꯒ ꯒꯣꯜ ꯆꯪꯕ ꯍꯦꯛ ꯂꯥꯛꯑꯣ ꯂꯣꯏꯔꯦ
ꯎꯝ
ꯀꯔꯤꯁꯨ ꯅꯠꯇꯦ ꯉꯁꯥꯏ
ꯅꯪ ꯅꯪ ꯉꯔꯥꯡ ꯀꯩꯕ ꯎꯝ ꯅꯃꯥꯟꯅꯕꯁꯤ ꯑꯤꯡꯒ ꯋꯥꯔꯤ ꯁꯥꯟꯅꯒꯦ ꯍꯥꯏꯔ ꯆꯠꯈꯤꯕ ꯅꯠꯇ꯭ꯔꯣ
ꯍꯣꯏ ꯑꯗꯨꯔ ꯁꯤꯗ ꯃꯤ ꯂꯩꯗꯅ ꯃꯣꯏ ꯃꯣꯏꯗꯤ ꯀꯩꯅꯣ ꯇꯧꯑ ꯂꯩꯌꯦ ꯅꯨꯡꯉꯥꯏꯊꯣꯛꯑꯒ ꯆꯥꯔꯒ ꯊꯛꯄ ꯂꯩꯌꯦ ꯃꯣꯏꯗꯤ
ꯅꯣꯏ ꯂꯩꯃꯤꯟꯅꯕꯁꯤꯡꯔꯣ
ꯍꯣꯏ
ꯑꯣ ꯑꯗꯨ ꯅꯪ ꯅꯪꯗꯤ ꯌꯥꯎꯔꯦ ꯌꯥꯎꯗꯦ
ꯌꯥꯎꯗꯦꯗ
ꯍꯖ ꯊꯥꯖꯗꯦꯖ ꯏꯖ
ꯊꯥꯖꯗꯦꯀꯣ
ꯑꯝ ꯑꯗꯨ ꯐꯨꯠꯕꯣꯜꯒꯨꯝꯕ ꯂꯩꯔꯗꯤ ꯋꯥꯔꯤꯁꯨ ꯁꯥꯕ ꯅꯨꯡꯉꯥꯏꯇꯦꯗꯅ
ꯃꯥꯅꯤ ꯃꯥꯅꯤ
ꯕ꯭ꯔꯦꯛ ꯂꯩꯕ ꯀꯥꯟꯗ ꯃꯔꯛ ꯃꯔꯛꯇ ꯀꯔꯤ ꯍꯥꯏꯁꯤꯔꯥ ꯃꯥꯁꯂꯥ ꯈꯔ ꯍꯥꯞꯅꯤꯡꯉꯥꯏ ꯇꯦꯛꯁ ꯊꯥꯖꯤꯟꯕ ꯑꯗꯨꯒ ꯕ꯭ꯔꯦꯛ ꯂꯣꯏꯕ ꯍꯦꯛ ꯑꯗꯨꯝ ꯑꯃꯨꯛꯀ ꯐꯨꯠꯕꯣꯜ ꯌꯦꯡꯕ ꯑꯗꯨ ꯅꯨꯡꯉꯥꯏꯇ꯭ꯔꯣ
ꯎꯝ ꯅꯨꯡꯉꯥꯏ ꯑꯩꯁꯨ ꯕ꯭ꯔꯦꯛ ꯂꯩꯕꯅꯤꯅꯦ ꯒ꯭ꯔꯨꯞ ꯆꯪꯉꯛꯄꯗꯣ ꯑꯗꯨ ꯅꯣꯏꯒꯤ ꯃꯦꯁꯦꯁꯇꯣ ꯋꯥꯏ ꯆꯤꯟꯕꯩꯅꯦ
ꯅꯣꯏꯒꯤ ꯍꯥꯏꯌꯦꯅꯦ ꯑꯩꯅ ꯀꯌꯥꯃꯨꯛ ꯊꯥꯔꯒ ꯅꯪꯅ ꯑꯩꯉꯣꯟꯗ ꯅꯣꯏꯒꯤ ꯍꯥꯏꯔꯤꯕ꯭ꯔꯥꯅꯦ ꯈꯪꯗꯦꯅꯦ
ꯏꯟ ꯉꯔꯥꯡꯗꯣ ꯍꯥꯏꯕꯅꯦꯍꯦ
ꯑꯩꯗꯤ ꯑꯩꯗꯤ ꯋꯥꯆꯦꯞꯇ ꯒ꯭ꯔꯨꯞꯇ ꯆꯪꯉꯨꯆꯣ ꯑꯩꯗꯤ ꯌꯥꯝ ꯊꯥꯗꯦ ꯍꯣꯏ ꯊꯥꯕ ꯀꯥꯟꯗ ꯑꯈꯣꯏ ꯑꯩꯅ ꯈꯪꯅꯕ ꯃꯤ ꯁꯥꯒ ꯔꯩꯖꯤꯔꯥ ꯑ ꯀꯩꯕꯥꯎ ꯏꯔꯤꯇꯦꯠ ꯈꯔ ꯇꯧꯕꯤꯕꯅꯤꯗ ꯃꯣꯏꯁꯨ ꯈꯪꯉꯦꯗ ꯃꯣꯏꯁꯨ ꯑꯥ
ꯏꯔꯤꯇꯦꯠ ꯈꯔ ꯇꯧꯕꯤꯕꯅꯦ ꯗ ꯀꯥꯏ
ꯅꯪꯗꯤ ꯅꯪꯗꯤ ꯃꯤꯌꯥꯝ ꯈꯪꯅꯕ ꯃꯥꯜꯂꯦ ꯒ꯭ꯔꯨꯞꯇ
ꯎꯑꯨꯝ ꯈꯪꯅꯗꯦ ꯅꯨꯄꯤ ꯈꯔ ꯈꯪꯅꯩ
ꯈꯪꯅꯕ ꯍꯥꯏꯕꯖꯦ ꯑꯗꯨꯝ ꯁꯛ ꯈꯪꯕ ꯃꯥꯜꯂꯦꯕ
ꯑꯈꯣꯏ ꯈꯨꯟꯒꯤ ꯃꯤ ꯑꯍꯨꯝ ꯑꯈꯣꯏ ꯈꯨꯟꯒꯤ ꯃꯤ ꯃꯉꯥ ꯌꯥꯎꯋꯦ ꯑꯗꯣ ꯑꯇꯣꯞꯄꯗꯤ ꯌꯥꯝ ꯈꯪꯅꯕ ꯑꯣꯏꯗꯦꯗ ꯁꯨꯝ ꯅꯨꯄꯤ ꯈꯔꯛꯇꯤ ꯈꯪꯅꯕ ꯑꯇꯣꯞꯄ ꯗꯤ ꯈꯪꯅꯕ ꯂꯩꯌꯦ ꯑꯗꯨꯁꯤꯡꯗꯨꯅꯦ ꯑꯩꯉꯣꯟꯗ ꯃꯦꯁꯦꯁ ꯔꯤꯄ꯭ꯂꯥꯏ ꯄꯤꯔꯤꯗꯣ
ꯃꯨꯈꯦ ꯕꯦꯕꯤꯒ ꯇꯧꯔꯒ
ꯑꯧ ꯒ꯭ꯔꯨꯞꯇ ꯌꯦꯡꯕ ꯌꯥꯗ꯭ꯔꯣ ꯅꯨꯄꯤ ꯑꯃꯅ
ꯑꯩꯗꯤ ꯈꯪꯗꯦ ꯑꯗꯨꯗꯤꯍꯦ
ꯑꯩꯗꯤ ꯍꯥꯏꯔꯣꯏꯒꯦꯗ ꯁꯤꯒꯤꯖꯦ
ꯅꯪꯒꯤ ꯑꯣꯏꯅ ꯋꯥꯔꯤ ꯁꯥꯔꯁꯦ ꯍꯧꯖꯤꯛꯇꯤ
ꯑꯩꯒꯤ ꯀꯔꯤ ꯋꯥꯔꯤ ꯁꯥꯅꯤꯉꯥꯏ ꯂꯩꯔꯤꯕ꯭ꯔꯣ
ꯅꯨꯄꯥ ꯑꯅꯤ ꯀꯣꯏꯈ꯭ꯔꯦ ꯑꯗꯨꯒ ꯅꯨꯄꯥ ꯈꯔ ꯀꯣꯏꯒꯦꯅ ꯈꯜꯂꯤꯌꯦ ꯍꯥꯏꯔꯤꯌꯦ ꯀꯅꯥ ꯀꯅꯥꯒ ꯀꯣꯏꯒꯦꯅ ꯈꯜꯂꯤꯕ꯭ꯔꯣ
ꯅꯪ ꯁꯤ ꯀꯣꯏꯁꯟꯁꯦ ꯌꯥꯝ ꯍꯪꯅꯤꯡꯕ ꯃꯥꯜꯂꯦ ꯑꯩꯉꯣꯟꯗ
ꯍꯪꯅꯤꯡꯗ꯭ꯔꯗꯤ ꯏꯁ ꯁꯤ ꯀꯣꯏꯁꯟꯁꯤꯅꯤꯅꯦ ꯑꯗꯨꯝ ꯍꯪ ꯂꯩꯗꯧꯕꯁꯦ
ꯑꯣ ꯐꯔꯦ ꯐꯔꯦ ꯅꯪ ꯑꯩꯒ ꯀꯣꯏꯅꯔꯁꯦ ꯌꯥꯝ ꯍꯪꯉꯦ ꯑꯩ ꯏꯔꯤꯇꯦꯠ ꯑꯣꯏꯌꯦ
ꯑꯁ ꯑꯁ ꯑꯁ ꯑꯁ ꯊꯃꯣꯏꯁꯦ ꯀꯩꯅꯣꯝ ꯄꯥꯎꯔꯦꯗꯦ ꯅꯣꯏꯅ ꯍꯥꯏꯔꯒꯦ ꯑꯁ ꯆꯥꯛꯁꯨ ꯂꯥꯝꯃꯦ
ꯂꯣꯏꯔꯦ ꯆꯥꯛ ꯂꯥꯝꯃꯦ ꯍꯥꯏꯅꯦ ꯔꯥꯎꯟ ꯔꯥꯎꯟ ꯑꯅꯤ ꯑꯍꯨꯝ ꯀꯣꯏꯔꯗꯤ ꯌꯥꯔꯦꯅ ꯀꯩꯅꯣ
ꯔꯥꯎꯟ ꯑꯅꯤ ꯑꯍꯨꯝ ꯅꯪ ꯉꯝꯒꯗ꯭ꯔꯣ
ꯀꯣꯏꯕ ꯍꯥꯏꯕꯅꯤ ꯀꯣꯏꯕ ꯅꯪꯅ ꯃꯌꯥꯏꯗ ꯂꯦꯞꯄꯒ ꯑꯁ ꯉꯛ ꯅꯥꯥꯏꯌꯦ
ꯍꯣꯏꯗ ꯍꯣꯏꯗ ꯉꯁꯥꯏ ꯑꯩꯅ ꯅꯨꯄꯤ ꯑꯃ ꯋꯥꯔꯤ ꯁꯥꯕꯗꯣ
ꯀꯔꯝꯕ ꯅꯨꯄꯤ
ꯌꯥꯝ ꯅꯣꯛꯅꯤꯡꯕꯅꯦ ꯃꯤꯡꯗꯤ ꯍꯥꯏꯕ ꯌꯥꯗꯦꯅ ꯑꯗꯨꯝ ꯑꯗꯨꯝ ꯑꯩꯅ ꯍꯥꯏꯒꯦꯕ ꯃꯥꯒꯤ ꯋꯥꯔꯤꯗꯣ ꯇꯥꯎ ꯅꯣꯛꯅꯤꯡꯕꯁꯤ ꯀꯔꯤꯅ ꯃꯥꯁꯨ ꯁꯤꯗꯥ ꯁꯤꯗꯤꯅꯦ ꯃꯥꯁꯨ
ꯑꯥ
ꯑꯅꯥ ꯃꯥ ꯅꯪꯁꯦ ꯑ ꯂꯩꯁꯥꯕꯤꯔ ꯃꯧꯔ ꯍꯥꯏꯔꯒ ꯑꯍ ꯂꯩꯁꯥꯕꯤꯅꯤꯌꯦ ꯑꯗꯨ ꯅꯪ ꯀ꯭ꯔꯤꯀꯩ ꯇꯧꯔꯤꯕ꯭ꯔꯣ ꯀ꯭ꯔꯤꯀꯩ ꯍꯣꯠꯅꯕꯤꯔꯤꯕ ꯍꯣꯠ-ꯍꯣꯠꯅꯔꯤꯕ꯭ꯔꯥ ꯍꯥꯏꯔꯒ ꯃꯥꯁꯨꯦ ꯊꯕꯛ ꯀꯟꯅ ꯊꯤꯔꯤꯌꯦ ꯍꯥꯏꯌꯦ ꯑꯥ ꯅꯠꯇꯦ ꯅꯠꯇꯦ ꯑꯗꯨꯅ ꯑꯇꯣꯞꯄꯅꯦ ꯍꯧꯖꯤꯛꯀꯤꯗꯨꯅ ꯑꯩꯅ ꯅꯣꯛꯅꯤꯡꯕꯗꯨꯅ ꯀꯩꯅꯣꯅꯤ ꯑꯩꯁꯨ ꯉꯥꯎꯕ ꯍꯧꯔꯦ
ꯌꯥꯝꯃꯟꯕꯒꯤꯀꯣ
ꯍꯣꯁꯄꯤꯇꯥꯜꯗ ꯃꯥꯒꯤ ꯑꯪꯀꯜ ꯑꯃ ꯅꯥꯔꯒ ꯂꯩꯔꯤꯌꯦ ꯐꯥꯔꯁꯇꯗꯤ ꯃꯥꯅ ꯍꯥꯏꯕꯗꯨ ꯀꯩꯅꯣꯅꯦꯕ ꯅꯪ ꯀꯥꯏꯗ ꯂꯩꯒꯦꯔꯣ ꯍꯣꯁꯄꯤꯇꯥꯜꯗ ꯂꯩꯌꯦꯒ ꯑꯁ ꯐꯥꯒꯤ ꯇꯧꯕ ꯃꯥꯜꯂꯦ ꯅꯪ ꯀꯃꯥꯏꯅ ꯍꯣꯁꯄꯤꯇꯥꯜꯗ ꯂꯩꯕ꯭ꯔꯣ ꯍꯥꯏꯔꯒ ꯑꯗꯨꯝ ꯅꯥꯕꯒꯤꯅꯤ ꯑꯦ ꯅꯪ ꯅꯥꯔꯒ ꯀꯃꯥꯏꯅ ꯁꯤ ꯋꯥꯔꯤ ꯁꯥꯔꯤꯕ꯭ꯔꯥ ꯍꯥꯏꯅ ꯍꯥꯏꯕꯅꯤ ꯑꯁ ꯐꯥꯒꯤ ꯇꯧꯕ ꯃꯥꯜꯂꯦ ꯍꯥꯏꯔꯒ ꯑꯁ ꯑꯁꯦꯡꯕꯅꯦ ꯀꯤꯠꯅꯤꯁꯨ ꯅꯥ ꯂꯩ ꯑꯗꯨꯒ ꯂꯤꯚꯔꯁꯨ ꯅꯥꯔ ꯂꯩ ꯍꯥꯏꯌꯦ ꯗꯣꯛꯇꯔꯅ ꯍꯥꯏꯔꯛꯑꯦꯌꯦ ꯑꯦ ꯅꯪꯒꯤꯁꯤꯗꯤ ꯐꯥꯒꯤ ꯇꯧꯕ ꯃꯥꯜꯂꯦ ꯍꯥꯏꯔꯒ ꯑꯁꯦꯡꯕ ꯐꯥꯒꯤ ꯃꯥꯜꯂꯦꯗ ꯅꯪ ꯍꯥꯏꯔꯒ ꯑꯁꯦꯡꯕꯅꯦ ꯑꯁꯦꯡꯕꯅꯦ ꯍꯥꯏꯔꯒ ꯂꯥꯁꯇ ꯀꯔꯤ ꯍꯥꯏꯕ꯭ꯔꯥ ꯈꯪꯕ꯭ꯔꯥ
ꯀꯔꯤ
ꯑꯩꯒꯤ ꯑꯪꯀꯜ ꯅꯥꯕꯅꯦꯌꯦ ꯃꯥꯅ ꯍꯥꯏꯔꯒ ꯑꯣ ꯑꯩꯗꯤ ꯅꯪ ꯉꯁꯥꯏꯒꯤ ꯅꯪꯕꯨ ꯍꯥꯡꯉꯒ ꯂꯩꯔꯒ ꯅꯪ ꯅꯥꯏ ꯅꯥꯏ ꯍꯥꯏꯔꯒ ꯅꯪ ꯂꯥꯁꯇ ꯑꯪꯀꯜꯅꯤ ꯍꯥꯏꯔꯗꯤ ꯑꯩꯅ ꯑꯗꯨꯒꯤꯅꯦ ꯑꯩꯅꯪ ꯐꯥꯒꯤ ꯐꯥꯒꯤ ꯇꯧꯋꯦꯅ ꯐꯥꯒꯤ ꯇꯧꯕ꯭ꯔꯅ ꯍꯥꯡꯕꯗꯣ ꯍꯥꯏꯅ ꯍꯥꯏꯕꯅꯦꯕ ꯃꯗꯨꯒꯤ ꯋꯥꯔꯤ ꯇꯧꯈ꯭ꯔꯦ ꯃꯥꯅ ꯅꯣꯛꯅꯤꯡꯕꯁꯦ ꯑꯗꯨꯝ
ꯅꯨꯄꯥ ꯀꯣꯏꯕ꯭ꯔꯥꯅ ꯑꯩꯅ ꯍꯥꯡꯕꯅꯤꯗ ꯁꯤꯗ ꯅꯪ ꯁꯥꯎꯅꯨꯀꯣ ꯑꯩꯅ ꯍꯥꯡꯕꯅꯦ ꯁꯤꯁꯦ ꯁꯥꯎꯕ꯭ꯔꯥ
ꯍꯣ
ꯅꯪ ꯅꯪ ꯁꯥꯎꯕ꯭ꯔꯥꯅꯦ ꯅꯨꯄꯤ ꯑꯇꯣꯞꯄꯁꯤ ꯍꯥꯡꯕꯁꯦ
ꯑꯣ ꯑꯩꯗꯤ ꯀ꯭ꯔꯤꯒꯤ ꯁꯥꯎꯒꯦꯔꯣ
ꯍꯣꯏꯗ ꯍꯣꯏꯗ ꯍꯣꯏꯗ ꯁꯥꯎꯗꯦꯗꯀꯣ ꯑꯗꯨ ꯑꯩꯅ ꯍꯥꯡꯉꯒ ꯃꯥꯅ ꯁꯨꯃꯥꯏꯅ ꯍꯥꯏꯔꯛꯄꯅꯤ ꯅꯨꯄꯥ ꯍꯧꯖꯤꯛꯇꯤ ꯀꯣꯏꯗꯦ ꯑꯗꯨꯕꯨ ꯀꯣꯏꯒꯦꯅ ꯈꯜꯂꯤꯌꯦ ꯃꯥꯅ ꯍꯥꯏꯕꯗꯣ ꯅꯣꯛꯅꯤꯡꯗ꯭ꯔ ꯑꯗꯨꯝ ꯋꯥꯔꯤꯗꯣ ꯃꯥꯅ ꯗꯥꯏꯔꯦꯛ ꯍꯥꯏꯔꯛꯄꯒꯤ ꯑꯗꯨ ꯀꯣꯏꯒꯦꯅ ꯈꯜꯂꯤ ꯍꯥꯏꯕꯗꯤ ꯀꯔꯤ ꯍꯥꯏꯕ꯭ꯔꯥ ꯍꯥꯏꯔꯒ ꯑ ꯃꯥꯅ ꯍꯥꯏꯕꯁꯦ ꯍꯧꯖꯤꯛ ꯍꯧꯖꯤꯛ ꯑꯁꯤꯒꯤ ꯒ꯭ꯔꯨꯞꯇꯒꯨꯝꯕ ꯋꯥꯔꯤ ꯁꯥꯕ ꯀꯥꯟꯗ ꯑꯗꯨꯗꯒꯤ ꯌꯦꯡꯔꯤꯌꯦ ꯃꯥꯅ ꯍꯥꯏꯕꯗ
ꯍ ꯫
ꯐꯔ ꯏꯗ
ꯎꯝ
ꯑꯗꯨꯒ ꯅꯨꯄꯥ ꯑꯃ ꯋꯥꯔꯤ ꯋꯥꯔꯤ ꯁꯥꯔꯥꯏ ꯃꯥꯕꯨ ꯀꯩꯅꯣ ꯇꯧꯔꯒ ꯎꯝ ꯁꯤꯗ ꯋꯥꯔꯤ ꯁꯥꯔꯒ ꯋꯥꯆꯦꯞꯀꯨꯝꯕꯗ ꯀꯣꯜ ꯇꯧꯔꯒ ꯀꯣꯏꯔꯁꯦ ꯀꯥꯏꯅ ꯐꯣꯇꯣꯒ ꯊꯥꯔꯛꯑꯣ ꯑꯗꯨ ꯌꯦꯡꯉꯒ ꯚꯤꯗꯤꯑꯣ ꯀꯣꯜꯒ ꯇꯧꯔꯒ ꯇꯧꯏ ꯑꯗꯨꯃꯥꯏꯅ ꯇꯧꯔꯒ ꯂꯩꯌꯦ ꯑꯗꯨꯒ ꯃꯥꯅ ꯅꯨꯄꯥ ꯀꯔꯤ ꯄꯥꯝꯕ꯭ꯔꯥ ꯄꯥꯀꯪ ꯁꯔꯤ ꯄꯥꯝꯃꯦ ꯃꯥꯅ ꯍꯥꯏꯕꯗꯣ ꯌꯥꯝ ꯋꯥꯔꯤꯗꯣ ꯌꯥꯝ ꯀꯩꯅꯣ ꯇꯧꯗ꯭ꯔꯣ ꯅꯣꯛꯅꯤꯡꯗ꯭ꯔꯣ ꯑꯗꯨ ꯑꯍꯟ ꯈꯔ ꯑꯍꯟ ꯄꯥꯝꯃꯦ ꯍꯥꯏꯕꯁꯨ ꯑꯗꯨꯝ ꯌꯥꯏꯗꯅ ꯃꯥꯅ ꯍꯥꯏꯕꯗꯣ ꯄꯥꯈꯪ ꯁꯔꯤ ꯄꯥꯝꯃꯦ
ꯎꯝ
ꯑꯗꯨ ꯄꯥꯈꯪ ꯁꯔꯤ ꯄꯥꯝꯃꯦ ꯍꯥꯏꯗꯤ ꯀꯔꯤꯔꯥꯒ ꯍꯅꯨꯕ ꯍꯥꯏ ꯑꯃꯨꯒ
ꯑꯥ
ꯍꯅꯨꯕ ꯍꯥꯏꯕꯁꯤꯦ ꯃꯥꯅ ꯍꯥꯏꯁꯦ ꯍꯅꯨ ꯑꯁꯦꯡꯕ ꯍꯥꯏꯕ ꯅꯠꯇꯦꯕ
ꯎꯝ
ꯑꯗꯨꯝ ꯃꯥꯅ ꯀꯔꯤ ꯋꯥꯔꯤ ꯁꯥꯕꯗ ꯌꯥꯝ ꯅꯣꯛꯅꯤꯡꯕ ꯃꯤꯅꯦꯕ ꯑꯗꯣ ꯍꯅꯨꯕ ꯍꯥꯏꯔꯗꯤ ꯅꯪꯗꯤ ꯑꯗꯨꯗꯤ ꯌꯥꯔꯣꯏꯌꯦ ꯑꯉꯥꯡꯒꯨꯝꯕ ꯈꯔ ꯈꯔ ꯀꯔꯤ ꯃꯁꯥ ꯐꯕ ꯑꯀꯟꯕꯈꯣꯏ ꯊꯤꯕ ꯌꯥꯗ꯭ꯔꯣꯏꯅ ꯐꯥꯀꯤ ꯇꯧꯁꯤꯟ ꯑꯗꯨꯒꯤ ꯑꯦ ꯑꯗꯨ ꯑꯩꯅ ꯍꯥꯏꯕꯁꯨ ꯆꯍꯤ ꯌꯥꯡꯈꯩꯒꯨꯝꯕ ꯍꯥꯏꯕ ꯅꯠꯇꯦꯗꯅ ꯈꯔ ꯎꯝ ꯑꯩꯗꯒꯤ ꯆꯍꯤ ꯇꯔꯥ ꯑꯃ ꯍꯥꯟꯕ ꯑꯣ ꯑꯗꯨꯗ ꯅꯪ ꯆꯍꯤ ꯀꯨ ꯑꯣꯏꯔꯕꯅꯤ ꯅ ꯀꯨꯟꯊ꯭ꯔꯥꯤꯕ ꯇꯥꯔ ꯀꯨꯟ꯭ꯔꯥꯔꯅꯤ ꯅꯪ ꯅꯤꯐꯨ ꯊꯤꯕ ꯇꯥꯔ ꯍꯥꯏꯅ ꯍꯥꯏꯕ ꯑꯩꯅ
ꯑ
ꯖꯥꯠ ꯖꯥꯠꯅꯤꯅꯦ ꯃꯤꯁꯤꯅ ꯍꯥꯏꯅ ꯑꯗꯨꯒ ꯃꯥꯅ ꯑꯩꯣꯏꯅꯦ ꯅꯪꯒꯨꯝꯕ ꯅ ꯅꯪꯁꯨꯅꯤꯅ ꯑꯍꯟ ꯄꯥꯝꯃꯁꯦ
ꯑ ꯅꯕꯨꯗꯗꯅ ꯌꯥꯝ ꯐꯜꯁꯨ ꯄꯝꯅꯦꯕ ꯑꯩꯉꯣꯟꯗꯒꯤꯗꯤ ꯍꯟꯕ ꯑꯣꯏꯕꯀꯣ ꯑꯩꯉꯣꯟꯗꯒꯤꯗꯤ ꯑꯉꯥꯡꯗꯤ ꯄꯥꯝꯗꯦ
ꯑꯗꯨꯗ ꯏꯕꯥꯅꯤꯒꯤ ꯆꯍꯤꯗꯤ ꯆꯥꯅꯕ꯭ꯔꯣ
ꯏꯕꯥꯅꯤꯒꯤ ꯑꯃ ꯌꯧꯈ꯭ꯔꯕ꯭ꯔꯣ
ꯑꯩꯈꯣꯏꯅ ꯌꯥꯎꯅꯤꯡꯗꯕ꯭ꯔꯣ
ꯎꯝ ꯋꯥꯔꯤꯔꯤꯁꯦ ꯍꯥꯏ ꯌꯥꯎ ꯆꯜ ꯂꯩꯦꯒꯣ
ꯑꯩꯁꯦ ꯍꯦꯛꯇ ꯌꯧꯁꯤꯂꯛꯦꯀꯣ ꯅꯪꯁꯦ ꯈꯔ ꯅꯔꯚꯁ ꯆꯠꯄ ꯃꯥꯜꯂꯤꯈꯣ
ꯑꯩ ꯑꯩꯅ ꯅꯕꯁ ꯑꯗꯨꯗꯤ ꯂꯣꯏꯔꯦ ꯑꯩ ꯉꯁꯤꯗꯣ ꯃꯥꯏ ꯌꯥꯝ ꯍꯥ ꯐꯖꯩꯅꯦ
ꯎꯝ ꯈꯣꯠꯄꯤꯕ ꯂꯥꯛꯑꯣ ꯈꯣꯠꯄꯤꯕ ꯂꯥꯛꯑꯣꯔꯣ ꯈꯣꯠꯅꯤꯡꯉꯥꯏ ꯈꯣꯠꯄꯤꯒꯦ
ꯌꯥꯖꯔꯦ ꯑꯩꯗꯣ ꯉꯁꯤ ꯌꯥꯝ ꯑꯣꯏꯅꯤ ꯑꯣꯏꯕ ꯌꯥꯝ ꯑꯣꯏꯂꯤ ꯑꯣꯏꯕ ꯈꯣꯠꯀꯦꯔꯥ ꯀꯔꯤ ꯇꯧꯒꯦꯔꯥ ꯉꯁꯥꯏꯒꯤ ꯈꯣꯠ
ꯑꯩ ꯊꯦꯡꯅꯕ ꯀꯥꯟꯗ ꯈꯣꯠꯄꯤꯔꯤꯒꯦꯠꯆꯕ
ꯃꯥꯏꯅ ꯃꯥꯏꯅꯕꯨ ꯀꯅꯥ ꯈꯣꯄ꯭ꯔꯦ ꯍꯥꯏꯗꯤ ꯆꯥꯛ ꯆꯥꯔꯕꯣ
ꯑꯥ
ꯆꯞ ꯆꯥꯔꯕꯣ
ꯀꯩꯅꯣ ꯋꯥꯔꯤ ꯅꯨꯡꯉꯥꯏꯕꯥꯟꯗ ꯆꯥꯛ ꯆꯥꯔꯕꯣ ꯆꯥꯛ ꯆꯥꯅꯤꯡꯗ꯭ꯔꯦ
ꯎꯝ ꯌꯥꯗ꯭ꯔꯦꯒꯅ
ꯆꯥꯡ ꯆꯥꯒꯦ ꯍꯥꯏꯗ꯭ꯔꯒ
ꯅꯪꯁꯨꯣ ꯅꯪꯁꯨꯣ ꯌꯥꯗ꯭ꯔꯗ
ꯑꯗꯨꯒ ꯑꯇꯣꯞꯄ ꯑꯇꯣꯞꯄ ꯋꯥꯔꯤ ꯁꯥꯕꯗꯨꯅ ꯀꯃꯥꯏꯅ ꯇꯧꯔꯦ
ꯆꯥꯛ ꯆꯥꯔꯕꯣ ꯍꯥꯡꯉꯒ ꯌꯦꯡꯉꯣ ꯆꯥꯛ ꯆꯥꯔꯦ ꯆꯥꯗ꯭ꯔꯤꯒꯩ ꯍꯥꯏꯁꯨ ꯅꯪ ꯇꯥꯗ꯭ꯔꯒ ꯑꯃꯨ
ꯅꯪꯅ ꯈꯣꯝꯅꯤꯡꯗꯕꯒꯤ ꯍꯪꯕꯅꯦꯅꯦ ꯀꯣꯏꯁꯟ ꯑꯇꯣꯞꯄ
ꯑꯣ ꯑꯃꯨꯛꯀ ꯍꯥꯡꯉꯣꯗꯅ ꯁꯦ ꯐꯖꯅ ꯍꯥꯡꯉꯨꯁꯦ ꯑꯩ ꯍꯥꯏꯕꯤꯌꯦ ꯆꯥꯗ꯭ꯔꯤꯌꯦ
ꯀꯔꯤꯒꯤ
ꯋꯥꯔꯤ ꯁꯔꯤ
ꯏꯟꯖꯥꯡꯗꯤ ꯊꯣꯡꯉꯦ
ꯅꯪꯁꯦ ꯑꯩꯅ ꯑꯩꯅ ꯄꯥꯝꯗꯤ ꯄꯥꯝꯗꯕ ꯃꯤꯅꯤ ꯅꯪꯁꯦ
ꯀꯔꯤ ꯍꯥꯏꯕꯅ
ꯅꯪꯁꯦ ꯑꯩꯅ ꯄꯥꯝꯗꯕ ꯃꯤꯅꯦꯕ ꯄꯝ ꯄꯥꯝꯒꯗꯕ ꯃꯤꯅꯦꯕ
ꯄꯥꯝꯗꯕ ꯃꯤꯅꯤ ꯍꯥꯏꯔꯝꯃꯒ
ꯄꯥꯝꯒꯗꯕ ꯃꯤꯅꯦꯕ ꯄꯥꯝꯗꯕ ꯍꯥꯏꯕ ꯅꯠꯇꯦ ꯄꯥꯝꯒꯗꯕ ꯃꯤꯅꯤ ꯅꯦ ꯑꯩꯅ ꯄꯥꯝ ꯑꯩꯅ ꯄꯥꯝꯕ ꯃꯤꯅꯦ ꯍꯥꯏꯔꯤꯁꯤꯅꯦ
ꯁꯦꯁ ꯑꯗꯨ ꯀꯃꯥꯥꯏꯅꯔꯣ
ꯁ‌ꯦꯁ ꯅꯪꯒꯤ ꯆꯁ ꯌꯥꯎꯁꯦ ꯌꯥꯝ ꯕꯤꯠ ꯑꯃ ꯂꯩꯌꯦꯕ ꯅꯪꯒꯤꯗꯣ
ꯑꯁ ꯑꯁꯤ ꯍꯁꯤ